ꯇ ꯇꯥꯏ ꯇꯥꯏ ꯂꯣꯏꯁꯤꯜꯂꯕꯣ ꯅꯪꯕꯨ ꯂꯣꯏꯁꯤꯜꯂꯥꯕꯣ
ꯀꯩ ꯂꯣꯏꯁꯤꯜꯂꯕꯣ ꯍꯥꯏꯅ ꯀꯩꯅꯣ
ꯅꯪ ꯄ꯭ꯔꯈꯥ ꯊꯥꯅꯤ ꯍꯥꯏꯕꯗꯣ ꯂꯣꯏꯁꯤꯜꯂꯕꯣ ꯍꯥꯏꯕ
ꯂꯣꯏꯗ꯭ꯔꯤꯌꯦ ꯆꯥꯛ ꯏꯟꯁꯥꯡ ꯊꯣꯡꯉꯤꯌꯦ
ꯎꯝ ꯍꯣꯏ ꯑꯩꯁꯨ ꯍꯧꯖꯤꯛ ꯑꯥ ꯀꯩꯅꯣ ꯇꯧꯅꯤꯉꯥꯏ ꯇꯧꯔꯤ ꯀꯟꯅ ꯍꯣꯠꯅꯔꯤ
ꯀꯩꯗꯧꯔꯤꯅꯣ
ꯌꯥ ꯐꯦꯅꯕ
ꯀꯔꯤ
ꯌꯥ ꯐꯦꯡꯅꯕ
ꯑ ꯌꯥ ꯐꯦꯟꯕ ꯇꯥꯏ ꯇꯥꯏ ꯇꯥꯏ ꯊꯦꯡꯉꯌꯦ
ꯊꯦꯡꯉꯦ ꯊꯦꯡꯅꯤꯗ ꯑꯩꯈꯣꯏꯗꯤ ꯊꯕꯛ ꯂꯩꯕꯅꯤꯅꯀꯣ
ꯊꯥꯕꯥꯛ ꯂꯩꯇꯔ꯭ꯦ ꯍꯦ ꯑꯩꯒꯤꯗꯤ ꯑꯩ ꯍꯧꯒꯠꯂꯀꯥꯟꯗ ꯇꯧꯗꯧꯅꯤ ꯀꯩꯅꯣ
ꯁꯨ ꯊꯕꯛ ꯂꯩꯌꯦ
ꯑꯩꯌꯨꯛꯍꯦꯛ ꯍꯧꯒꯠꯄꯗ ꯇꯧꯒꯗꯧꯕꯅꯦ ꯀꯩꯅꯣ ꯑꯦ ꯍꯧꯒꯠꯄꯗ ꯇꯧꯒꯗꯕ ꯊꯕꯛꯇꯨꯕꯨ ꯅꯪꯅ ꯍꯧꯖꯤꯛꯀꯗ ꯇꯧꯔꯤ ꯇꯧꯔꯤꯁꯤꯒꯤ ꯇꯥꯗꯕ꯭ꯔꯣ
ꯇꯥꯏ ꯇꯥꯏ ꯑꯩꯈꯣꯏ ꯑꯥ ꯆꯥꯛꯀꯗꯧꯕꯗꯨꯣ
ꯀꯂ
ꯑꯗ ꯍꯣꯏ ꯈꯨꯟꯇꯛꯇ ꯆꯠꯀꯗꯕ ꯑꯗꯨꯒꯤ ꯃꯤꯁꯤꯡꯗꯣ ꯑꯃꯛꯔꯤꯍꯁꯤ꯭ꯔ ꯑꯣ ꯇꯅꯥꯅ ꯍꯥꯞꯄꯤꯔꯝꯃꯦ
ꯀꯩꯒꯤꯅ
ꯈꯪꯗꯣ
ꯑꯣ
ꯎ ꯑꯃꯅꯦ ꯈꯪꯗꯦꯅꯦ ꯃꯣꯏꯅ ꯍꯦꯛ ꯍꯥꯞꯄꯔꯒ ꯆꯠꯂꯅꯤ
ꯑꯩꯁ ꯑꯗꯨ ꯌꯥꯔꯤꯌꯦꯦ ꯅꯪ ꯃꯥ ꯅꯪꯒꯤ ꯅꯪꯒꯤ ꯇꯥꯟꯗꯣ ꯂꯥꯛꯇꯣ ꯉꯥꯏꯗꯧꯅꯤ ꯀꯩꯅꯣ ꯅꯪꯕꯨ ꯍꯥꯞꯀꯦ ꯍꯥꯏꯗꯣ ꯑꯗꯨꯒꯤ ꯃꯔꯛꯇ ꯍꯥꯞꯇꯣꯏꯅꯦ
ꯃꯆꯦ ꯍꯧꯖꯤꯛꯇꯤꯀꯣꯈ ꯑꯩꯈꯣꯏ ꯭ꯔ ꯑꯩꯈꯣꯏ ꯑꯩꯈꯣꯏꯅ ꯄꯥꯏꯗꯕꯒꯤ ꯍꯧꯖꯤꯛꯇꯤ ꯑꯍꯥꯟꯕ ꯄꯥꯏꯈ꯭ꯔꯦꯕ
ꯍ
ꯍꯥꯥ
ꯑꯍꯟꯁꯤꯡꯅ ꯄꯥꯏꯈ꯭ꯔꯦꯕ
ꯍꯍꯥꯟ ꯍꯥꯏꯕꯤꯒꯅꯥꯅ ꯍꯥꯏ
ꯑꯍꯥꯟ ꯍꯥꯏꯕꯗꯤ ꯎ ꯀꯩꯅꯣ ꯑ ꯑꯍꯥꯟ ꯍꯥꯏꯕꯗꯤꯀꯣ ꯦ ꯍꯥꯏꯁꯔꯥ ꯅꯪꯁꯨ ꯈꯪꯂꯝ꯭ꯔꯣ ꯃꯣꯏꯅ ꯑ ꯑꯍꯟ ꯍꯥꯏꯕꯗꯤ ꯆꯠꯇꯕ ꯃꯤꯁꯤꯡꯅꯀꯣ ꯄꯥꯏꯈ꯭ꯔꯦꯕ ꯑꯗꯨ ꯃꯣꯏꯅ ꯑ ꯁꯦꯝꯂꯛꯄ ꯃꯇꯨꯡ ꯏ ꯃꯇꯨꯡꯏꯟꯅ ꯑꯩꯈꯣꯏꯁꯨ ꯆꯠꯀꯗꯕ ꯃꯥꯜꯂꯦ
ꯃꯣꯏ ꯆꯠꯇꯕ ꯃꯤꯁꯤꯅ ꯃꯣꯏꯅ ꯁꯦꯝꯕ ꯌꯥꯗꯌꯦ ꯀꯩꯅꯣ ꯃꯣꯏꯅ ꯁꯦꯝꯍꯜꯂꯤꯗꯣ ꯅꯣꯏ ꯆ ꯦꯁꯤꯅꯦ ꯁꯦꯝꯝꯒꯗꯕ ꯑ ꯃꯣꯏꯗꯤ ꯌꯨꯝꯗ ꯂꯩ ꯂꯩꯔꯒ ꯀꯩꯒꯤꯅꯣ ꯃꯤꯒꯤꯗꯤ ꯁꯦꯝꯃꯒ ꯂꯩꯔꯕꯗꯣ ꯃꯣꯏꯒꯤ ꯊꯕꯥꯛꯔꯣ
ꯅꯣꯏ ꯃꯈꯣꯏꯗ ꯄꯤꯕꯤꯈ꯭ꯔꯦ ꯍꯥꯏꯌꯦꯦ
ꯑꯣ ꯄꯤꯔꯦꯔ ꯀꯅꯥꯅ ꯊꯂꯅ ꯂꯔ
ꯣꯏ ꯃꯣꯏꯗ ꯄꯤꯕꯤꯈ꯭ꯔꯦ ꯗ ꯃꯣꯏꯅ ꯁꯦꯝꯃꯅꯤ ꯑꯗꯨꯗꯣꯏ ꯆꯀꯅꯤ ꯍꯥꯏꯌꯦꯌꯦ
ꯆꯠꯂꯅꯨ ꯂꯣꯏꯔꯦ ꯀꯩꯒꯤꯅꯣ
ꯀꯣ
ꯅꯣꯏ ꯆꯠꯇꯕꯁꯤꯅ ꯅꯨꯡꯉꯥꯏꯅ ꯁ ꯁꯦꯝꯠꯅꯤꯡꯕ ꯃꯤꯁꯤꯡꯁꯦ ꯁꯦꯝꯖꯤꯟ ꯁꯦꯝꯊꯣꯛ ꯇꯧꯔꯒ
ꯎꯝ
ꯃꯤꯁ ꯏꯍꯥꯟ ꯍꯜ ꯂꯩꯌꯦ ꯍꯥꯏꯕꯅꯤꯅ ꯑꯩꯅ ꯍꯥꯏꯕꯗꯤ ꯍꯛꯆꯪ ꯐꯥꯏꯞ ꯐ ꯐ
ꯍꯛꯆꯥꯡ ꯐꯩ ꯐꯠꯇꯦ ꯑꯗꯨꯒꯤ ꯃꯔꯝ ꯂꯩꯇꯦ ꯍꯧꯖꯤꯛ ꯒꯤ ꯃꯇꯝꯗ ꯐꯥꯕ꯭ꯔꯥ ꯐꯥꯗꯕ꯭ꯔꯥ ꯐꯠꯇꯕ꯭ꯔꯥ ꯂꯣꯏꯅ ꯆꯠꯇꯦꯗꯤ ꯆꯠꯇꯧꯔꯕꯅꯤ
ꯑꯗꯨꯅꯦꯕ ꯑꯗꯨꯅꯦꯕ ꯃꯣꯏ ꯑꯗꯨ ꯈꯪꯗꯦꯕ ꯍꯛꯆꯥꯡ ꯐꯕ ꯑꯣꯏꯔꯗꯤ ꯑ ꯑꯥꯗ ꯆꯤꯡꯊꯛꯇ ꯀ ꯑ ꯌꯎꯐꯝꯗ ꯆꯅꯤ ꯍꯥꯏ
ꯇꯔꯤꯦ
ꯒꯥꯔꯤ ꯃꯐꯝꯗ ꯒꯥꯔꯤ ꯍꯦꯛ ꯌꯎꯧꯕꯗꯣ
ꯑ ꯑꯗꯨꯗꯤ ꯃꯣꯏ ꯃꯣꯏꯒꯤ ꯃꯤ ꯃꯤꯒꯤ ꯃꯁꯦꯜꯗ ꯑꯩꯗꯤ ꯑꯗꯨꯅꯦ ꯑꯗꯨꯅꯦ ꯍꯥꯏꯕ ꯃꯣꯏ ꯃꯣꯏꯅ ꯃꯣꯏꯅ ꯃꯣꯏꯅ ꯍꯦꯟꯅ ꯍꯦꯟꯅ ꯇꯤꯟꯅꯕꯗꯨꯅ ꯁꯦꯝꯕꯅꯤꯗꯨꯅ ꯑꯗꯨꯗꯤ
ꯅꯤꯕ ꯅꯤꯕ ꯑꯗꯨ ꯇꯧꯈ꯭ꯔꯦꯕ ꯑꯩꯁꯨꯦ ꯇꯝꯂꯦ
ꯆꯂ ꯅ ꯆꯂꯅ ꯁ ꯆꯥ ꯆꯂꯅ ꯅ ꯅꯪꯁꯨ ꯊꯕꯛ ꯇꯧꯔꯅꯤ ꯍꯥꯏꯔꯅ ꯁꯤꯁꯤ ꯂꯥꯛ ꯆꯥꯟꯅꯗꯦ
ꯑꯗꯨꯝ ꯇꯧꯔꯤꯁꯤꯔ ꯈꯪꯗꯦꯅꯦ
ꯆꯠꯅꯔꯤꯅꯦ ꯆꯠꯇꯕ꯭ꯔꯥ ꯆꯠꯇꯕ꯭ꯔ ꯃꯣꯏꯒꯤ ꯃꯣꯏꯒꯤ ꯃꯣꯏꯒꯤ ꯅꯤꯡꯕ ꯈꯛꯇꯅ ꯃꯣꯏꯅ ꯇꯧꯔꯛꯄꯗꯨꯕꯨ ꯌꯥꯕ꯭ꯔꯅꯦ
ꯕ ꯅꯍꯥꯟ ꯇꯧꯕ ꯃꯇꯝꯗ ꯇꯧꯕꯗꯣ ꯌꯥꯕꯅꯦꯕ ꯑꯃꯨꯛ ꯃꯣꯏꯗ ꯑꯃꯨꯛ ꯄꯤꯕꯤꯕꯒꯤꯦ
ꯩ ꯀꯩ ꯃꯔꯝ ꯀꯩ ꯃꯔꯝꯒꯤꯅꯣ ꯀꯩ ꯃꯔꯝ ꯂꯩꯕ ꯑꯩꯒꯤꯅ ꯃꯣꯏꯒꯤ ꯃꯣꯏꯉꯣꯟꯗ ꯄꯤꯕꯤꯔꯤꯗꯣ
ꯍꯪꯗꯦ ꯃꯣꯏꯅ ꯄꯥꯏ ꯄꯥꯏꯔꯒꯦ ꯍꯥꯏꯕꯒꯤꯦꯔꯥ ꯅꯠꯇ꯭ꯔꯒ ꯀꯔꯤ ꯑꯣꯏꯕꯒꯤꯦꯔ ꯐꯪꯗ
ꯌꯦ ꯑꯗꯨ ꯃꯥ ꯎꯝ
ꯌꯥ ꯆꯨꯞ ꯊꯔꯦ ꯑꯩꯁꯨ ꯍꯥꯏꯅꯤꯡꯉꯤꯕꯅꯦꯕ ꯑꯗꯨꯒꯤ ꯍꯥꯏꯁꯦ ꯍꯥꯏꯔ ꯑꯗꯨ ꯈꯜꯂꯤ
ꯆꯠꯂꯅꯨ ꯂꯣꯏꯔꯦ
ꯌꯥꯔꯦ ꯆꯠꯠꯇ꯭ꯔꯗꯤ
ꯅꯪ ꯁꯤꯅ ꯆꯠꯅꯤꯡꯕꯁꯤꯅ
ꯆꯠꯅꯤꯡꯕꯒꯤ ꯅꯠꯇꯦ
ꯎꯝ ꯇ ꯎ
ꯑꯗꯣ ꯆꯥꯡ ꯊꯥꯅꯤ ꯂꯣꯏꯔꯕꯣ
ꯊꯣꯡꯦ
ꯂꯣꯏ ꯇ ꯏꯄꯣ
ꯂꯣꯏꯖꯔꯤꯦ ꯂꯣꯏꯖꯔꯤꯌꯦ
ꯒꯗꯅ
ꯊꯦꯡꯉꯦ ꯊꯦꯡꯉꯦ
ꯔꯦꯗ ꯅꯨꯃꯤꯠ ꯐꯤꯕꯝꯁꯤꯒ
ꯅꯨꯃꯤꯠ ꯃ ꯇꯥꯁꯤꯒ ꯇꯨꯝꯂꯒ ꯍꯤꯞꯂꯒ ꯂꯩꯗꯤꯅꯨꯡ ꯅꯨꯡꯉꯥꯏꯗꯧꯔꯕꯅꯦꯕ
ꯟꯕ
ꯅꯪꯁꯨ ꯅꯣꯏ ꯅꯪ ꯅꯪꯒꯤ ꯒꯥꯔꯤꯗꯣ ꯅꯪꯒꯤ ꯌꯨꯝꯗ ꯌꯧꯔꯗꯤ ꯁꯨꯝ ꯁꯦꯝ ꯁꯦꯝꯃ ꯐꯝ ꯐꯝꯃꯒ ꯇꯧꯕ ꯌꯥꯕꯅꯦ ꯌꯨꯝ ꯃꯇꯅꯤꯗꯅꯤ ꯅꯣꯏꯁꯨ
ꯑꯗꯨ ꯑꯣꯏꯔꯁꯨꯣꯔꯣꯝꯗ ꯆꯠꯂꯒ ꯇꯧꯒꯅꯤ ꯉꯁꯤꯗꯤ ꯇꯧꯗꯕ ꯌꯥꯗꯦ ꯑꯗꯣ ꯅꯍꯥꯟ ꯑ ꯉꯔꯥꯡꯗꯣ ꯑꯩꯈꯣꯏ ꯂꯥꯟ ꯁꯦꯝꯃꯤꯕꯗꯣ ꯍꯣꯡꯅꯤ ꯍꯥꯏꯌꯦꯦ ꯑꯗꯨꯗ ꯑꯃꯨꯛ ꯆꯠꯂꯒ ꯌꯦꯡꯨꯁꯦ ꯍꯥꯏꯅ
ꯆꯂ ꯆꯅꯤ ꯃꯃ ꯈ
ꯍꯥ
ꯆꯠꯅꯤꯡꯕ ꯃꯈꯥꯏ ꯆꯠꯂꯣ ꯍꯥꯏꯔꯣ
ꯆꯠꯅꯤꯡ ꯆꯠꯅꯤꯡꯕ ꯑꯃꯐꯥꯎ ꯂꯩꯇꯕꯅꯦ ꯃꯤ
ꯅ ꯇꯗꯤ ꯇꯣ ꯑꯣ ꯑꯩꯒꯤ ꯊ ꯁꯦꯝꯖꯤꯜꯂꯤꯅꯣ ꯌꯥꯗ꯭ꯔꯗꯤ ꯆꯠꯑꯣ ꯆꯠꯇꯅꯣ ꯅꯅꯨꯡ ꯀꯩꯝꯇ ꯀꯥ ꯅꯥꯗꯕꯗ
ꯀꯔꯤ ꯀꯥꯟꯗꯦꯕ ꯀꯅꯥ ꯍꯥꯕꯒꯤꯅꯦ ꯍꯧꯖꯤꯛ ꯅꯃꯥ ꯅꯄꯥ ꯐꯖꯅ ꯂꯩꯔꯤꯁꯦ ꯑꯩꯈꯣꯏ ꯂꯩ
ꯎ ꯑꯩꯏ ꯃꯥ ꯈꯣꯏ ꯃꯥ ꯑꯩꯈꯣꯏ ꯃꯥꯈꯣꯏ ꯕꯥꯗꯤ ꯑꯗꯨꯝ ꯆꯠꯂꯤꯅꯦꯦ
ꯋꯥ ꯂꯩꯌꯦ ꯍꯥꯏꯅ ꯄꯪꯉꯥꯡ ꯉꯥꯡꯒꯅꯨ ꯈꯔ ꯑꯣꯏꯔꯁꯨ ꯈꯜꯂꯒ ꯉꯥꯡꯉꯣ ꯀꯩꯔꯤꯗꯣ
ꯁꯦꯝꯕꯗꯣ ꯐꯖꯅ ꯁꯦꯝꯃꯝꯅꯕ ꯏꯅꯦ ꯑꯅꯤꯔꯅꯤ ꯍꯨꯅ ꯆꯅꯉꯥꯏ ꯑꯅꯤꯔꯛ ꯑꯍꯨꯝꯂꯛ ꯆꯠꯅꯤꯡꯉꯥꯏ ꯆꯠꯅꯤꯡꯉꯥꯏ ꯇꯧꯒꯗꯕ
ꯣꯂꯔꯗꯤ ꯅꯥꯔꯒ ꯇꯧꯔꯕꯅꯗꯤ ꯀꯔꯤ ꯍꯥꯏꯒꯗꯕ ꯑꯩꯈꯣꯏꯅ ꯁꯦꯝꯃꯤꯕꯁꯦ ꯃꯤ ꯇꯪ ꯇꯪꯕꯒꯤ ꯃ ꯁꯦꯝꯕꯗꯣ ꯍꯧꯖꯤꯛꯇꯪ ꯑꯣꯏꯔꯁꯨ ꯈꯔ ꯅꯪꯁꯨ ꯈꯖꯤꯛꯇꯪ ꯑꯣꯏꯁꯨ ꯈꯜꯂꯣ ꯑꯩꯈꯣꯏꯅ ꯁꯦꯝꯕꯁꯦ ꯐꯖꯅ ꯁꯦꯝꯅꯕꯒꯤꯅꯤ ꯑꯗꯨꯗꯣ ꯍꯥꯏꯅꯨ ꯑꯩꯈꯣꯏꯅ ꯁꯦꯝꯕꯗꯣ ꯐꯖꯅ ꯁꯦꯝꯕꯒꯤꯅꯤ ꯃꯤ ꯇꯪꯐꯝꯗ ꯑꯩꯈꯣꯏ ꯁꯦꯝꯗꯦ ꯑꯁꯤ ꯂꯩꯌꯦ ꯍꯥꯏꯅ ꯃꯤ ꯆꯪꯒꯅꯨ ꯥꯏꯅ ꯑꯩꯈꯣꯏꯗ ꯑꯩꯈꯣꯏꯅ ꯂꯣꯏ ꯄꯥꯎ ꯄꯤꯕꯤꯈ꯭ꯔꯕꯅꯤ ꯑꯗꯨꯗ ꯅꯪꯅ ꯐꯖꯅ ꯁꯦꯝꯗꯕꯒꯤꯅꯤ ꯑꯗꯨꯗ ꯍꯥꯏꯕꯗꯣ ꯌꯥꯗꯦꯕ ꯆꯥꯅꯤꯡꯗꯦ ꯑ ꯉ
ꯈꯣꯡꯉꯤꯗꯣ ꯀꯩ ꯃꯔꯝꯒꯤ ꯈꯣꯡꯉꯤꯅꯣ ꯑꯗꯨꯗꯤ
ꯍꯣꯡꯕꯗꯨ ꯀꯔꯤ ꯃꯔꯝꯒꯤꯅꯣ ꯍꯥꯏꯕꯗꯨ ꯌꯦꯡꯕ ꯇꯥꯔꯦꯅ
ꯑꯗꯨ ꯇꯜꯂꯨꯗꯅ ꯋꯥ ꯑ ꯑꯗꯨ ꯉꯥꯒꯂꯥꯏꯔꯣꯗꯅ ꯔꯣ ꯅꯅꯨꯡꯗꯨꯅ ꯆꯠꯂꯨꯗ ꯅꯪ ꯉꯁꯥ ꯑꯌꯨꯗꯒꯤ ꯆꯠꯄ ꯌꯥꯗ꯭ꯔꯣ
ꯌꯥꯗꯕ ꯑꯌꯨꯛꯇꯒꯤ ꯇꯠꯄ ꯌꯥꯗꯕ ꯑꯌꯨꯛꯇꯗꯤ
ꯑꯌꯨꯛꯇ ꯆꯠꯂꯒ ꯍꯜꯂꯛꯒ ꯊꯕꯛ ꯁꯨꯒꯦ ꯍꯥꯏ ꯁꯨꯕ ꯌꯥꯏꯗꯅ ꯍꯧꯖꯤꯛ ꯑꯃꯨꯛ ꯆꯠꯂꯅꯤ ꯁꯃꯉꯅꯤ
ꯑꯥ ꯆꯤꯡꯊꯥꯛꯇ ꯇꯧꯕꯗꯣ ꯑꯌꯨꯛ ꯆꯠꯄꯒꯤꯅꯦ ꯍꯕ꯭ꯔ ꯅꯍꯥꯟ ꯑꯥꯔꯝꯅ ꯇꯧꯕꯁꯨ ꯑꯌꯨꯛꯇ ꯇꯧꯕꯅꯦ ꯈꯪ꯭ꯔꯣ ꯑꯌꯨꯛꯀ ꯑꯥꯁꯤꯡ ꯃꯝꯂꯤ ꯃꯝꯂꯤ ꯇꯧꯒꯗꯕꯅꯦ ꯃꯤꯁꯤꯡꯁꯦ ꯅꯪ ꯈꯪꯁꯨ ꯐꯪꯈ꯭ꯔꯒ ꯑꯉꯥꯡ ꯉꯥꯡꯉꯅꯅꯦ
ꯅꯣꯏ ꯅꯨꯡꯊꯤꯅꯁꯨ ꯇꯧꯋꯤꯗ ꯇꯧꯒꯦ ꯍꯥꯏꯔꯗꯤ ꯅꯨꯡꯊꯤꯅꯁꯨ ꯇꯧꯋꯤ ꯅꯍꯥꯟ ꯉꯔꯥꯡ ꯉꯔꯥꯡ ꯀꯥꯏꯅꯣ ꯇꯧꯕꯗꯨꯁꯨ ꯑꯗꯨꯝꯊꯤꯟꯅꯅꯤꯅꯦꯗ
ꯑꯗꯝ ꯅꯨꯡꯊꯤꯟꯒ ꯅꯨꯡꯊꯤꯟꯒ ꯑ ꯎ ꯀꯩꯅꯣꯗꯨꯅꯦꯕ ꯀꯧꯕꯗꯣ ꯃꯤ ꯂꯩꯇ꯭ꯔꯤꯕ ꯇꯧꯔꯣꯏ ꯈꯪꯕ꯭ꯔꯥ ꯃꯤ ꯍꯜꯂꯛꯄ ꯃꯇꯝꯗ ꯑꯣ ꯃꯤ ꯍꯧꯒꯠꯅꯕ ꯃꯇꯝꯗ ꯇꯧꯒꯗꯕꯅꯤ ꯃꯣꯏ ꯇꯧꯕꯁꯦ ꯈꯪꯁꯨ ꯈꯪꯗ꯭ꯔꯒ
ꯉꯔꯥꯡ ꯀꯩꯅꯣꯃ ꯇ
ꯗꯣ ꯅꯨꯡꯊꯤꯅ ꯄꯨꯡ ꯌꯥ ꯇꯥꯔꯦ ꯅꯪ ꯍꯪꯃꯗ꯭ꯔꯗ꯭ꯔꯣ
ꯈꯪꯉꯦ ꯈꯪꯉꯦ ꯅꯠꯇꯦ ꯉꯔꯥꯡ ꯉꯔꯥꯡ ꯉꯔꯥꯡ ꯉꯔꯥꯡꯒꯤꯗꯨ ꯅꯪ ꯈꯪꯗ꯭ꯔꯣ ꯉꯥꯔ ꯥꯔꯥꯡꯒꯤ ꯍꯥꯏꯕꯅꯦ ꯑꯩꯈꯣꯏ ꯈꯨꯟꯒꯤꯗ ꯑꯩꯈꯣꯏ ꯈꯨꯟ ꯈꯨꯟꯒꯤꯗꯣ ꯅꯠꯇꯤꯌꯦ ꯃꯤ ꯃꯤ ꯈꯨꯟꯒꯤꯅꯦ ꯍꯥꯏꯅ ꯍꯥꯏꯔꯤꯗꯣ ꯉꯔꯥꯡ ꯄꯨꯡ ꯇ ꯄꯨꯡ ꯑꯃ ꯄꯨꯡ ꯑꯃ ꯃꯈꯥꯏ ꯑꯗꯨꯋꯥꯏꯗꯅꯦ ꯀꯨꯟ ꯀꯨꯗꯥꯋꯥꯏꯗ ꯇꯧꯕ꯭ꯔꯥ ꯑꯗꯨꯕꯨ ꯈꯪꯗꯦ ꯌꯥꯝ ꯄꯥꯡꯉꯦꯁꯤꯗꯤ
ꯃꯤ ꯀꯌꯥ ꯁꯣꯈ꯭ꯔꯒꯦ
ꯃꯤ ꯑꯅꯤ ꯁꯤ ꯈꯔꯕꯅꯦ ꯑꯗꯨꯐꯥꯎ ꯈꯪꯗꯦ ꯄꯨꯡ ꯑꯃ ꯃꯈꯥꯏ ꯄꯨꯡ ꯑꯃ ꯑꯗꯨꯋꯥꯏꯗꯅꯤ ꯉꯔꯥꯡ ꯇꯧꯕꯗꯣ ꯈꯪꯉꯕ
ꯑꯗꯥꯏ ꯈꯨꯨꯟꯗꯥ
ꯑꯥꯗ ꯑꯗꯨꯐꯥꯎ ꯈꯪꯗꯦ ꯑꯗꯨꯐꯥꯎ ꯈꯪꯗꯦ ꯑꯗꯨ ꯅꯨꯡꯊꯤꯟꯅꯤ ꯇꯧꯔꯤꯗꯣ ꯑꯗꯨꯅꯦ ꯒ꯭ꯌꯥꯟ ꯇꯥꯔꯣ ꯆꯥꯛꯁꯨ ꯆꯥꯔꯣꯒ ꯅꯪ ꯄꯨꯡ ꯀꯌꯥ ꯆꯥꯗꯣꯏꯅꯣ
ꯑꯩ ꯌꯥ ꯁꯦꯡꯂꯨꯈꯤꯒꯦ ꯌꯥꯁꯦ ꯌꯥ ꯐꯦꯡ ꯐꯦꯡꯕꯒꯤ ꯍꯤꯗꯥꯛꯁꯦ ꯏꯁꯤꯡꯗꯥ ꯍꯥꯞꯄꯤꯕꯒꯤꯂꯣꯏ ꯇꯠꯈ꯭ꯔꯦ
ꯅꯣꯏ ꯏꯁꯤꯡꯗ ꯍꯥꯞꯄꯤꯌꯣ ꯍꯥꯏꯒꯦ
ꯑꯥ
ꯀꯅꯥꯅ ꯑꯩꯉꯣꯟ ꯅꯪꯉꯣꯟꯗ ꯏꯁꯤꯡꯗ ꯍꯥꯞꯄꯤꯌꯣ ꯍꯥꯏꯒꯦ ꯏꯁꯤꯡꯗ ꯍꯥꯞꯇ꯭ꯔꯁꯨ ꯇꯧꯕ ꯌꯥꯕ ꯗꯨꯕꯣ
ꯌꯥꯗꯦ ꯑꯩꯒꯤꯗꯤ
ꯌꯥꯕꯅꯤ ꯌꯥꯕꯅꯤ ꯀꯃꯥꯏꯅ ꯌꯥꯔꯣꯏꯗꯕꯅꯣ ꯌꯥꯕꯅꯦ
ꯅꯪ ꯀꯣꯏꯃꯟ꯭ꯈꯔꯦ
ꯀꯩꯅꯣ
ꯁꯠ ꯁꯠ ꯊꯣꯡꯉꯣ ꯀꯨꯏꯃꯜꯂꯦ
ꯊꯣꯝꯕ ꯂꯣꯏꯔꯦ ꯆꯥꯅꯤꯡꯉꯥꯏ ꯈꯛꯇ ꯉꯥꯏꯔꯦ ꯍꯧꯖꯤꯛ ꯆꯥꯔ ꯂꯩ ꯔꯝ ꯆꯠꯂꯅꯤꯌꯦ ꯀꯔꯤꯅꯣ ꯐꯤꯁꯨ ꯃꯣꯠꯂꯤꯁꯤꯅꯥ
ꯆꯂꯣ ꯆꯂꯣ ꯆꯂꯣ ꯊꯦꯡꯉꯦ ꯊꯦꯡꯉꯦ ꯄꯨꯡ ꯑꯥ ꯌꯧꯔꯦ
ꯄꯨꯡ ꯃꯄꯟ ꯇꯥꯗꯧꯔꯦ
ꯑꯗꯨꯅꯦꯕ ꯅꯪ ꯅꯣꯏꯅ ꯌꯥꯎꯗꯕꯗ ꯄꯨꯡ ꯀꯌꯥꯗ ꯌꯥꯎꯗꯕ
ꯄꯨꯡ ꯃꯄꯟ ꯃꯈꯥꯏ
ꯑꯩ ꯍꯥꯏꯕꯗꯣ ꯑꯩ ꯍꯥꯏꯕꯗꯣ ꯌꯦꯡꯕꯤꯔꯝꯃꯣ ꯌꯦꯡꯕꯤꯔꯝꯃꯣ ꯍꯪꯕꯤꯔꯝꯃꯣ
ꯈꯣꯡꯅ ꯆꯠꯂꯗꯤ ꯍꯪꯕꯤꯕ ꯌꯥꯏ